ꯑꯧ
ꯇꯥꯔꯦ ꯇꯔꯦ ꯇꯥꯏ
ꯑꯣ ꯍꯣꯏ ꯑꯗꯨ ꯀꯩꯅꯣ ꯃꯄꯥꯟ ꯂꯝꯁꯨ ꯆꯠꯀꯅꯦꯅ ꯍꯥꯏꯔꯦ ꯀꯩꯅꯣ ꯅꯨꯃꯤꯠ ꯀꯌꯥꯅꯤꯃꯨꯛꯀꯗꯤ ꯂꯩꯔꯛꯇꯣꯏꯅꯣ
ꯅꯨꯃꯤꯠꯁꯦ ꯅꯨꯃꯤꯠ ꯇꯔꯨꯛꯅꯤꯃꯨꯛ ꯂꯩꯔꯛꯀꯅꯤ ꯍꯥꯏꯗꯤ ꯈꯔ ꯅꯨꯃꯤꯠ ꯍꯞꯇꯥꯃꯨꯛ ꯍꯥꯏꯇꯥꯔꯦ
ꯑꯣ ꯍꯞꯇꯥ ꯑꯃ ꯆꯪꯗꯣꯏꯅꯦꯕ
ꯑꯥꯎ
ꯑꯣ ꯑꯗꯨꯗꯤ ꯑꯗꯨꯝ ꯀꯩꯅꯣ ꯇꯧꯔꯤꯅꯦ ꯍꯥꯏ ꯍꯣꯏ ꯌꯥꯝꯗꯤ ꯅꯨꯡꯉꯥꯏꯗꯣꯏꯅꯦ ꯑꯗꯒꯤ ꯀꯩꯅꯣꯁꯨ ꯇꯧꯗꯣꯏꯅꯦ ꯃꯇꯝꯗꯨ ꯑꯗꯨꯝ ꯁꯥꯡꯉꯦ ꯍꯥꯏꯇꯥꯔꯅꯦꯀꯣ ꯍꯞꯇꯥ ꯑꯃ ꯍꯥꯏꯁꯦ
ꯑꯥ ꯁꯥꯡꯉꯤ ꯍꯥꯏꯗꯤ ꯑꯗꯨꯝ ꯀꯣꯏꯕ ꯂꯥꯡꯕ ꯂꯣꯏ ꯌꯥꯎꯔꯅꯤ ꯑꯗꯨꯗ
ꯑꯣ ꯑꯣ ꯌꯥꯝ ꯐꯩ ꯌꯥꯝ ꯐꯩ ꯑꯗꯨ ꯀꯩꯅꯣꯗꯤ ꯑ ꯀꯩꯅꯣ ꯑꯗꯣ ꯍꯧꯖꯤꯛꯁꯦ ꯀꯩꯅꯣꯁꯨ ꯑꯩꯈꯣꯏꯒꯤ ꯑꯩꯈꯣꯏ ꯌꯨꯝꯂꯣꯝꯗꯁꯨ ꯍꯧꯖꯤꯛꯁꯦ ꯀꯥꯡꯒꯤ ꯀꯩꯅꯣ ꯌꯧꯔꯛꯇꯣꯔꯦꯅ ꯀꯨꯝꯍꯩ ꯍꯔꯥꯎ ꯌꯧꯔꯛꯇꯣꯔꯦꯗꯅ ꯑꯗꯣ ꯀꯥꯡꯁꯤꯗꯤ ꯅꯪꯉꯔꯣꯏꯅꯦ ꯑꯗꯨꯗꯤꯀꯣ ꯅꯪꯗꯕ
ꯀꯥꯡ ꯀꯥꯡꯁꯤꯗꯤ ꯀꯥꯡꯁꯤꯗꯤ ꯌꯥꯎꯔꯔꯣꯏ ꯀꯥꯡꯁꯤꯗꯤ ꯇꯥꯡ ꯇꯔꯥ ꯇꯔꯨꯛ ꯑꯣꯏꯔꯝꯒꯅꯤꯌꯦ ꯑꯩꯅ ꯈꯟꯕꯗ
ꯍꯣꯏ ꯇꯥꯡ ꯇꯔꯥ ꯇꯔꯨꯛ ꯑꯣꯏꯔꯦ ꯑꯗꯨꯅꯤ ꯀꯥꯡꯗꯤ ꯅꯪꯉ ꯔꯣꯏꯕꯀꯣ
ꯑꯥꯎ ꯀꯥꯡꯒꯤ ꯈꯦꯆ꯭ꯔꯤꯗꯤ ꯍꯥꯎꯗꯤ ꯍꯥꯎꯕꯅꯦ
ꯑꯗꯨꯅꯦ ꯍꯧꯖꯤꯛꯁꯦ ꯈꯦꯠꯆꯤ ꯃꯇꯝꯅꯦꯕꯀꯣ ꯑꯗꯨꯅ ꯈꯦꯆꯤꯗꯤ ꯍꯟꯗꯛꯀꯤꯗꯤ ꯑꯝꯇ ꯆꯥꯗ꯭ꯔꯤꯕ꯭ꯔꯣ ꯀꯃꯥꯏꯅ ꯇꯧꯔꯤꯅꯣ
ꯈꯦꯆꯤꯗꯤ ꯑꯩꯈꯣꯏꯒꯤ ꯀꯩ ꯍꯥꯏꯅꯤꯀꯣ ꯑꯥ ꯌꯨꯝꯗꯒ ꯍꯧꯕꯗꯨꯗꯤ ꯑꯗꯨꯝ ꯆꯥꯕꯀꯣ ꯑꯗꯨꯒ ꯀꯩ ꯍꯥꯏꯅꯤ ꯀꯥꯡꯒꯤ ꯑꯣꯏꯅꯗꯤ ꯀꯥꯡꯒꯤ ꯈꯦꯆ꯭ꯔꯤꯗꯨꯗꯤ ꯃꯍꯥꯎ ꯇꯣꯉꯥꯟꯕꯅꯦꯕ ꯑꯩꯈꯣꯏ ꯂꯥꯏꯗ ꯀꯠꯄꯩꯔꯥ ꯀꯩꯒꯤꯅꯣ ꯑꯗꯨꯗꯤ ꯈꯪꯗ꯭ꯔꯦ ꯑꯗꯨꯒ ꯃꯌꯥꯝ ꯌꯥꯝꯅ ꯌꯥꯝ ꯍꯧꯕꯒꯤ ꯍꯥꯎꯔꯤꯔ ꯃꯍꯥꯎ ꯑꯃ ꯇꯣꯞ ꯇꯣꯞꯄ ꯑꯃ ꯂꯩꯕꯅꯦ ꯀꯥꯡꯒꯤ ꯈꯦꯆ꯭ꯔꯤꯖꯦ
ꯍꯣꯏ ꯑꯗꯨꯅꯦ ꯀꯥꯡꯒꯤ ꯑꯩꯈꯣꯏꯒꯤ ꯃꯣꯏꯒꯤ ꯑꯧ ꯇꯥꯏꯌꯦ ꯇꯥꯏꯌꯦ ꯃꯣꯏ ꯀꯥꯡꯒꯤ ꯑꯩꯈꯣꯏꯒꯤ ꯀꯩꯅꯣꯁꯦ ꯍꯥꯏꯗꯤ ꯁꯤꯁꯦ ꯑꯩꯅ ꯈꯟꯕꯗ ꯍꯧꯖꯤꯛ ꯑꯥ ꯀꯩꯅꯣ ꯇꯧꯕꯗꯣ ꯍꯥꯏꯗꯤ ꯌꯥꯝꯅ ꯍꯧꯕꯗꯣ ꯃꯌꯥꯝ ꯍꯧꯔꯛꯄꯒꯤ ꯑꯗꯒꯤ ꯀꯩꯅꯣꯁꯨ ꯇꯧꯋꯤꯗꯅꯀꯣ ꯑꯩꯈꯣꯏꯅ ꯌꯨꯝꯗ ꯒꯨꯝꯕ ꯍꯧꯖꯕꯁꯤꯅ ꯀꯩꯅꯣꯒꯨꯝꯕ ꯑꯗꯨꯝ ꯑꯩꯈꯣꯏꯒꯤ ꯀꯩꯅꯣꯒꯨꯝꯕꯗ ꯒ꯭ꯌꯥꯁꯀꯨꯝꯕꯗ ꯑꯗꯨꯝ ꯍꯧꯋꯤꯗꯅꯀꯣ ꯅꯠꯇ꯭ꯔꯒꯁꯨ ꯑꯩꯈꯣꯏꯒꯤ ꯆꯥꯛ ꯊꯣꯡꯅꯕꯗ ꯑꯗꯨꯝ ꯇꯧꯔꯒ ꯍꯧ ꯍꯧꯋꯤꯗꯅꯀꯣ ꯑꯩꯈꯣꯏꯒꯤ ꯀꯩꯅꯣꯒꯤ ꯅ ꯀꯥꯡꯒꯤꯁꯤꯅ ꯍꯥꯏꯗꯤ ꯃꯣꯏꯒꯤ ꯃꯩ ꯊꯥꯔꯒ ꯀꯩꯅꯣꯗ ꯀꯣꯔꯐꯨꯗ ꯇꯧꯔꯒ ꯐꯖꯅ ꯍꯧꯔꯛꯄꯅꯤꯅ ꯃꯩꯒꯤ ꯃꯅꯝ ꯍꯥꯏꯕ ꯑꯃꯁꯨ ꯂꯩꯗꯅꯀꯣ ꯑꯗꯣ ꯏꯟꯁꯥꯡꯒꯨꯝꯕ ꯊꯣꯡ ꯊꯣꯡꯕꯁꯤꯅ ꯃꯩꯗ ꯊꯣꯡꯕꯅ ꯍꯥꯎꯋꯤꯗꯅ ꯑꯗꯨꯏ ꯃꯩꯒꯤ ꯃꯅꯝꯁꯤꯒ ꯌꯥꯎꯔꯒ ꯑꯗꯒꯤ ꯊꯝꯅꯥꯗꯒ ꯄꯨꯂꯞ ꯌꯣꯝꯁꯤꯜꯂꯛꯑꯒꯗꯒꯤ ꯌꯥꯝꯅ ꯊꯣꯡꯉꯛꯄꯒꯤꯁꯨ ꯁꯥ ꯊꯣꯡꯕꯗꯕꯨ ꯑꯣꯏꯔꯁꯨ ꯁꯥꯁꯦ ꯃꯌꯥꯝ ꯊꯣꯡꯕꯅ ꯍꯥꯎꯋꯤꯗꯅꯀꯣ ꯑꯗꯨꯃꯥꯏꯅ ꯁꯤꯒꯤ ꯃꯍꯥꯎꯁꯦ ꯑꯣꯏꯒꯗ꯭ꯔꯥꯅ ꯑꯩ ꯈꯜꯂꯦ ꯑꯩꯁꯦ
ꯑꯗꯣ ꯀꯩꯅꯣꯒꯤ ꯃꯣꯏꯒꯤ ꯍꯧꯕꯁꯤꯅꯀꯣ ꯘꯤꯒꯨꯝꯕꯁꯤ ꯈꯔ ꯍꯥꯞꯄ ꯃꯥꯜꯂꯦ ꯁ꯭ꯋꯥꯏ ꯁ꯭ꯋꯥꯏ ꯍꯥꯏꯗꯤ ꯈꯦꯆꯤꯁꯦ ꯑꯗꯨꯝ ꯄꯥꯏꯕꯗ ꯀꯩ ꯍꯥꯏꯅꯤ ꯃꯣꯟ ꯃꯣꯟ ꯂꯥꯎꯕꯒ ꯐꯨ ꯄꯣꯛꯄꯅꯦꯕ ꯃꯣꯏꯁꯦ ꯁ꯭ꯋꯥꯏ ꯁ꯭ꯋꯥꯏꯒ ꯂꯥꯎꯔꯒ ꯀꯩꯅꯣ ꯇꯧꯕꯅꯦ ꯑꯁ ꯀꯥꯡꯒꯤ ꯈꯦꯆꯤꯁꯦ ꯍꯥꯏꯔꯨꯒ ꯆꯥꯕꯨ ꯆꯥꯅꯤꯡꯉꯤꯗ
ꯍꯣꯏ ꯑꯗꯨꯅꯦ ꯍꯥꯎꯋꯦ ꯑꯗꯣ ꯑꯩꯈꯣꯏꯁꯨ ꯆꯥꯅꯤꯡꯉꯦ ꯆꯥꯅꯤꯡꯕꯁꯦ ꯀꯩꯅꯣ ꯇꯧꯗꯦ ꯍꯧꯖꯤꯛ ꯈꯦꯆꯤꯁꯦ ꯀꯩꯅꯣ ꯇꯧ ꯍꯥꯏꯗꯤ ꯑꯩꯁꯨ ꯌꯨꯝꯗ ꯂꯩꯇꯦꯕꯀꯣ ꯑꯗꯨꯗꯨꯅ ꯍꯥꯏꯗꯤ ꯃꯄꯥꯟ ꯂꯝꯗ ꯂꯩꯌꯦꯕ ꯑꯩꯁꯨ ꯑꯗꯨꯗꯨꯅ ꯑꯩꯈꯣꯏꯁꯨ ꯆꯥꯕ ꯐꯪꯗꯦ ꯑꯗꯨꯕꯨ ꯁ꯭ꯋꯥꯏꯗ ꯑꯗꯨꯝ ꯑꯩꯈꯣꯏꯁꯨ ꯆꯥꯅꯤꯡꯉꯀꯥꯟꯗꯕꯨꯗꯤ ꯁꯦꯝꯃꯦ ꯑꯩꯈꯣꯏꯅ ꯏꯁꯥꯅꯕꯨ ꯁꯦꯝꯖꯩꯌꯦꯕꯀꯣ ꯑꯗꯨꯑꯣꯏꯁꯨ ꯃꯆꯜ ꯀꯔꯤ ꯀꯔꯥꯡ ꯍꯥꯏꯇꯥꯔꯦꯅꯦ ꯑꯗꯒꯤ ꯃꯅꯥ ꯃꯁꯤꯡ ꯑꯗꯒꯤ ꯀꯩꯅꯣꯒꯕ ꯊꯝꯅꯥꯒꯨꯝꯕꯁꯨ ꯐꯪꯗꯕꯒꯤꯀꯣ ꯑꯩꯈꯣꯏꯗ ꯃꯍꯥꯎꯗꯤ ꯏꯋꯥꯠ ꯋꯥꯠꯄꯗꯣ ꯑꯗꯨꯃꯥꯏꯅꯗꯤ ꯇꯧꯋꯦ ꯑꯗꯨꯒ ꯀꯩꯅꯣꯗꯤ ꯍꯥꯏꯗꯤ ꯑꯩꯈꯣꯏꯅ ꯑꯗꯨꯝ ꯍꯧꯕꯗꯣ ꯍꯥꯎꯋꯦ ꯑꯗꯨꯝ ꯆꯥꯗ꯭ꯔꯕꯅꯤꯅ ꯍꯥꯎꯋꯦ ꯍꯥꯏꯗꯤ ꯇꯥꯥꯔꯦꯅꯦꯀꯣ ꯅꯣꯡ ꯐꯥꯗꯣꯛ ꯆꯥꯔꯀꯥꯟꯗꯗꯤ ꯑꯗꯨꯅꯦ ꯑꯗꯨꯒ
ꯊꯝꯅꯥ ꯀꯩ ꯀꯩ ꯌꯥꯎꯔꯗꯤ ꯌꯥꯝ ꯃꯍꯥꯎ ꯑꯃ ꯂꯩꯕꯅꯦ
ꯍꯣꯏ
ꯊꯝꯅꯥꯗꯒ ꯍꯥꯏꯗꯤ ꯃꯅꯝꯒ ꯑꯃ ꯊꯝꯅꯥꯒꯤ ꯃꯅꯝꯒ ꯈꯦꯆ꯭ꯔꯤꯗꯨꯒ ꯄꯨꯂꯞ ꯆꯥꯟꯅꯕ ꯑꯃ ꯌꯥꯎꯕꯅꯦꯕ ꯆꯥꯕꯗ ꯃꯅꯝꯒ ꯌꯥꯝ ꯅꯨꯡꯁꯤꯔꯒ ꯀꯣ
ꯍꯣꯏ
ꯑꯩꯈꯣꯏꯒꯤ ꯄꯨꯈꯝꯗꯒ ꯆꯥꯕ ꯀꯣꯟꯗ ꯆꯥꯕꯗꯨꯅ ꯎꯝ ꯍꯥꯏꯕꯤꯌꯨ ꯍꯥꯏꯕꯤꯌꯨ
ꯍꯣꯏ ꯑꯗꯨ ꯃꯣꯏꯒꯤ ꯀꯩꯅꯣ ꯍꯥꯏꯇꯥꯔꯦꯅꯦ ꯊꯝꯅꯥꯗ ꯑꯍꯟ ꯃꯈꯩꯅ ꯇꯧꯔꯝꯃꯤꯁꯤꯀꯣ ꯆꯅꯥ ꯆꯅꯥꯕꯁꯦ ꯍꯥꯏꯗꯤ ꯁꯤ ꯁꯤ ꯁꯤ ꯄꯣꯠꯁꯤ ꯁꯤꯗ ꯍꯥꯞꯄꯒꯗꯤ ꯁꯤꯒꯤ ꯃꯅꯝ ꯑꯃ ꯊꯣꯛꯏ ꯈꯣꯠꯂꯤ ꯀꯥꯏꯅ ꯇꯧꯔꯒ ꯆꯥꯟꯅꯔꯝꯃꯤꯅꯦꯕ ꯑꯗꯨꯅ ꯍꯥꯏꯗꯤ ꯍꯥꯎꯋꯦ ꯍꯥꯏꯇꯥꯔꯦꯅꯦ ꯑꯍꯟꯈꯩꯅ ꯍꯥꯏꯕꯁꯤ ꯆꯨꯝꯗꯤ ꯂꯣꯏꯅ ꯆꯨꯝꯕ ꯖꯥꯠꯅꯤ
ꯑꯁ ꯆꯨꯝꯗꯤ ꯌꯥꯝꯅ ꯆꯨꯝꯕꯅꯦ ꯃꯣꯏꯁꯦ ꯑꯩꯈꯣꯏꯒꯤ ꯑꯍꯥꯟꯈꯩꯁꯤ ꯌꯥꯝꯅ ꯌꯥꯝꯅ ꯀꯩꯅꯣ ꯇꯧꯕꯅꯤ ꯀꯩ ꯍꯥꯏꯅꯤ ꯃꯣꯏꯅ ꯍꯥꯏꯔꯝꯕ ꯍꯥꯏꯔꯝꯕꯁꯤꯡꯁꯦ ꯑꯃ ꯅꯠꯇ꯭ꯔꯒ ꯑꯃꯗꯤ ꯑꯗꯨꯝ ꯃꯔꯤ ꯂꯩꯅꯩ
ꯍꯣꯏ ꯃꯣꯏꯗꯗꯤ ꯍꯥꯏꯗꯤ ꯀꯩꯅꯣꯅ ꯑꯩ ꯑꯩꯅ ꯍꯥꯏꯅꯤꯡꯉꯤꯁꯦ ꯃꯣꯏꯗꯗꯤ ꯑꯩꯈꯣꯏꯒꯤ ꯍꯛꯊꯦꯡꯅꯅ ꯊꯦꯡꯅꯔꯛꯑꯕ ꯄꯣꯠ ꯉꯥꯛꯇ ꯑꯣꯏꯗꯣꯏꯅꯦꯕ ꯑꯗꯨꯅꯅꯦꯕ ꯈꯪꯉꯤꯗꯣ ꯃꯣꯏꯅ ꯍꯥꯏꯗꯤ ꯑꯩꯈꯣꯏꯅ ꯍꯦꯛꯇ ꯃꯣꯏꯅ ꯁꯥꯖꯤꯜꯂꯒ ꯍꯥꯏꯕ ꯋꯥꯈꯜꯅ ꯁꯥꯒꯠꯂꯒ ꯍꯥꯏꯕ ꯄꯣꯠ ꯑꯝꯇ ꯅꯠꯇꯦꯕ ꯀꯔꯤꯅꯣ ꯍꯥꯏꯗꯤ ꯃꯣꯏꯗꯤ ꯃꯣꯏ ꯃꯁꯥꯅ ꯂꯣꯏꯅ ꯍꯛꯊꯦꯡꯅꯅ ꯊꯦꯡꯅꯔꯛꯑꯕ ꯄꯣꯠꯁꯦ ꯁꯤ ꯑꯣꯏꯕꯒꯤꯅꯦꯕ ꯍꯧꯖꯤꯛ ꯍꯧꯖꯤꯀꯥꯟꯗꯤ ꯑꯗꯨꯝ ꯑꯩꯈꯣꯏꯅ ꯑꯩꯈꯣꯏ ꯍꯧꯖꯤꯛꯀꯥꯟꯗꯤ ꯀꯩꯅꯣ ꯑꯣꯏꯗꯤ ꯑꯗꯨꯝ ꯍꯥꯏꯖꯤꯟꯕꯁꯨ ꯌꯥꯏꯅ ꯍꯥꯏꯖꯤꯟꯕ ꯍꯥꯏꯗꯤ ꯁꯤ ꯁꯨꯃꯥꯏꯅ ꯑꯣꯏꯔꯝꯕ ꯌꯥꯏ ꯀꯥꯏꯅ ꯈꯜꯂꯨꯔꯒ ꯋꯥꯈꯜꯅ ꯄꯨꯊꯣꯛꯄ ꯌꯥꯎꯋꯦꯗꯅ ꯑꯗꯨꯝꯕ ꯅꯠꯇꯦꯕ ꯑꯩꯈꯣꯏ ꯑꯍꯟꯈꯩꯅ ꯍꯥꯏꯔꯝꯕ ꯄꯣꯠꯁꯤꯗꯤ ꯍꯥꯏꯗꯤ ꯃꯥ ꯃꯁꯥꯅ ꯊꯦꯡꯅꯔꯒ ꯍꯛꯊꯦꯡꯅꯅ ꯁꯤ ꯇꯧꯔꯗꯤ ꯁꯨꯃꯥꯏꯅ ꯊꯣꯛꯂꯛꯏ ꯍꯥꯏꯔꯒꯀꯣ ꯑꯩꯈꯣꯏꯅ ꯀꯩꯅꯣ ꯑꯣꯏꯅ ꯑꯩꯈꯣꯏꯒꯤ ꯀꯩꯅꯣ ꯑꯣꯏꯅ ꯎꯠꯄꯗꯤ ꯉꯝꯗꯕ ꯑꯣꯏꯔꯒꯁꯨ
ꯎꯝ
ꯃꯇꯝꯗꯨꯗ ꯆꯥꯎꯈꯠꯄꯒꯤ ꯀꯩꯅꯣꯁꯦ ꯂꯩꯇꯕꯅꯤꯅ ꯑꯩ ꯑꯩꯈꯣꯏꯗ ꯁꯤꯁꯤꯅ ꯁꯨꯃꯥꯏꯅ ꯇꯧꯕꯅꯤ ꯈꯣꯠꯄꯅꯤ ꯃꯅꯨꯡꯁꯤꯗ ꯁꯨꯃꯥꯏꯅ ꯍꯥꯏꯗꯤ ꯏꯊꯣꯛꯑꯒ ꯊꯝꯕꯗꯤ ꯉꯝꯗꯕ ꯑꯣꯏꯔꯒꯁꯨ ꯃꯣꯏꯗ ꯍꯛꯊꯦꯡꯅꯅ ꯄꯣꯠꯁꯤ ꯊꯦꯡꯅꯔꯛꯑꯕꯅꯦ ꯁꯤ ꯇꯧꯔꯗꯤ ꯁꯤ ꯊꯣꯛꯏ ꯍꯥꯏꯕꯁꯤꯃꯗꯤ ꯃꯣꯏ ꯈꯪꯉꯕꯅꯤꯅ ꯑꯗꯨꯅ ꯃꯣꯏꯅ ꯍꯥꯏꯔꯝꯕ ꯄꯣꯠꯁꯤꯡꯁꯦ ꯂꯣꯏꯅ ꯆꯨꯝꯃꯦꯅ ꯑꯩ ꯑꯁꯤꯗꯤ ꯌꯥꯅꯤꯡꯉꯤ
ꯑꯥ ꯃꯣꯏꯗꯤ ꯌꯥꯝꯅ ꯀꯩꯅꯣ ꯇꯧꯕꯅꯤꯗ ꯑꯩꯈꯣꯏꯒꯤ ꯑꯥ ꯌꯥꯝ ꯀꯩ ꯍꯥꯏꯅꯤ ꯌꯥꯝꯅ ꯋꯥꯈꯜ ꯂꯧꯁꯤꯡ ꯂꯩꯕ ꯃꯤꯅꯤ ꯑꯩꯈꯣꯢ ꯊꯥꯢꯅꯩ ꯑꯍꯥꯟ ꯂꯃꯥꯟꯁꯤꯡꯁꯦ ꯑꯗꯨꯒ ꯍꯧꯖꯤꯛ ꯀꯤ ꯏꯟꯈꯠꯂꯛꯏꯕ ꯃꯤꯁꯤꯡꯁꯤꯅ ꯊꯧꯑꯣꯏꯕꯤꯗꯕ ꯍꯥꯏꯗꯤ ꯑꯍꯜ ꯂꯃꯟ ꯍꯥꯏꯔꯝꯕꯗꯨ ꯑꯗꯨꯝ ꯑ ꯁꯦ ꯁꯤꯕꯨ ꯊꯥꯏꯅꯩꯁꯤꯕꯨ ꯀꯥꯏꯅ ꯑꯗꯨꯃꯥꯏꯅ ꯈꯟꯕꯤꯕ ꯃꯌꯥꯝ ꯌꯥꯎꯗꯕꯗꯤ ꯅꯠꯇꯦꯀꯣ ꯑꯥ
ꯍꯣꯏ
ꯑꯍꯜ ꯂꯃꯟꯁꯤꯡꯅꯤꯅ ꯍꯥꯏꯕꯤꯔꯝꯃꯤꯁꯦ ꯃꯨꯟꯅ ꯈꯟꯖꯤꯜꯂꯨꯔꯒꯗꯤ ꯌꯥꯝꯅ ꯐꯕ ꯄꯥꯎꯇꯥꯛ ꯉꯥꯛꯇꯅꯤ ꯍꯥꯏꯗꯤ ꯆꯥꯅ ꯆꯥꯅꯕ ꯄꯥꯎꯇꯥꯛꯁꯤꯒ ꯍꯥꯏ ꯃꯣꯏꯅ ꯍꯥꯏꯔꯤꯕ ꯀꯩꯅꯣꯁꯤꯒ ꯍꯥꯏꯔꯝꯃꯤꯕ ꯄꯣꯠꯇꯨꯒ ꯌꯥꯝꯅ ꯆꯥꯅꯕ ꯂꯣꯏ ꯊꯣꯛꯄ ꯉꯥꯛꯇꯅꯦꯕ ꯍꯧꯖꯤꯛꯒꯤ ꯃꯇꯝꯗꯀꯣ ꯑꯩꯒꯤ ꯄꯨꯟꯁꯤꯗ ꯊꯣꯛꯇꯕ ꯀꯥꯏ ꯑꯗꯨꯒꯨꯝꯕ ꯑꯝꯇ ꯂꯣꯏ ꯌꯥꯎꯔꯝꯃꯣꯏ ꯂꯣꯏ ꯊꯣꯛꯑꯝꯒꯅꯤ ꯁꯤꯒꯤ ꯃꯣꯏꯒꯤ ꯄꯥꯎꯇꯥꯛ ꯀꯩꯀꯩꯁꯦ ꯑꯗꯨꯗꯗꯤ ꯊꯥꯛꯁꯤ ꯈꯥꯁꯤ ꯀꯥꯏꯁꯦ ꯑꯩꯈꯣꯏ ꯑꯍꯜ ꯂꯃꯟꯁꯤꯡ ꯌꯥꯝꯅ ꯌꯥꯝꯅ ꯂꯦꯝꯅ ꯊꯝꯕꯤꯔꯝꯃꯤꯅꯦꯕ ꯅꯠꯇꯔꯥ ꯊꯥꯛꯁꯤ ꯈꯥꯁꯤ ꯊꯥꯛꯁꯤ ꯈꯥꯁꯤ ꯑꯉꯥꯡꯗꯅ ꯀꯃꯥꯏꯅ ꯉꯥꯡꯒꯅꯤ ꯑꯗꯒꯤ ꯍꯥꯏꯅꯔꯝꯃꯤꯅꯤꯅ ꯑꯥ ꯑꯉꯥꯡ ꯈꯟꯅ ꯍꯧꯔꯗꯤ ꯏꯀꯥꯏꯕ ꯅꯪꯉꯤ ꯀꯥꯏꯅ
ꯍꯣꯏ
ꯑꯗꯣ ꯑꯉꯥꯡꯗ ꯈꯟꯅ ꯍꯧꯔꯗꯤ ꯑꯗꯨꯝ ꯏꯀꯥꯏꯕꯁꯨ ꯅꯪ ꯁꯨꯝ ꯅꯪꯁꯨ ꯅꯪꯕꯅꯦ ꯑꯗꯩꯗꯤ ꯑꯗꯨꯒꯨꯝꯕ ꯌꯥꯝꯅ ꯄꯥꯎꯇꯥꯛꯀꯗꯤ ꯌꯥꯝ ꯐꯖ ꯐꯖꯕ ꯌꯥꯝ ꯂꯩꯔꯝꯕꯅꯤ ꯌꯥꯝꯅꯗꯤ ꯋꯥꯈꯜ ꯂꯧꯁꯤꯡ ꯂꯩꯕ ꯑꯍꯟ ꯉꯥꯛꯇꯅꯦ ꯑꯩꯈꯣꯏ ꯑꯩꯈꯣꯏꯒꯤ ꯑꯩꯈꯣꯏꯒꯤ ꯑꯍꯜ ꯂꯃꯟꯁꯤꯡꯁꯦ
ꯍꯣꯏ ꯃꯥꯅꯦ ꯑꯗꯨꯅꯦ
ꯑꯩꯈꯣꯏꯅ ꯊꯧꯑꯣꯏꯕꯤꯗꯕ ꯍꯥꯏꯇꯥꯔꯦ ꯑꯗꯨꯝ ꯀꯩ ꯍꯥꯏ ꯆꯥꯎꯈꯜꯂꯛꯄꯅꯤ ꯍꯥꯏꯒꯗ꯭ꯔꯥ ꯆꯥꯎꯊꯔꯛꯄ ꯑꯣꯏꯗꯣꯏꯔꯥ ꯍꯥꯏꯗꯤ ꯑꯩꯈꯣꯏꯅ ꯊꯧꯑꯣꯏꯕꯤꯗꯕ ꯑꯗꯩꯗꯤ ꯐꯤꯖꯦꯠ ꯆꯀꯥꯗ ꯑꯣꯏꯔꯁꯨ ꯌꯥꯝ ꯐꯖ ꯐꯖꯅꯀꯣ ꯕꯦꯕꯥꯔ ꯂꯩꯅ ꯁꯤꯟ ꯁꯤꯟꯕꯤꯔꯝꯃꯤꯅ ꯑꯩꯈꯣꯏꯅ ꯊꯧꯑꯣꯏꯕꯤꯗꯕ ꯃꯇꯝꯅꯤꯗ
ꯍꯣꯏ ꯑꯗꯣ ꯀꯩꯅꯣꯗꯤ ꯀꯩꯅꯣ ꯍꯥꯏꯗꯤ ꯀꯩꯅꯣ ꯃꯄꯥꯟ ꯂꯝꯗ ꯆꯠꯅꯤ ꯍꯥꯏ ꯑꯗꯣ ꯆꯠꯄꯁꯤꯗꯤ ꯀꯃꯥꯏꯅ ꯍꯥꯏꯗꯤ ꯀꯩꯅꯣꯗ ꯆꯠꯇꯣꯏꯔꯥ ꯃꯈꯥꯗ ꯆꯠ ꯆꯠꯇꯣꯏꯔꯥ ꯅꯠꯇ꯭ꯔꯒꯅ ꯃꯊꯛꯇ ꯆꯠꯇꯣꯏꯔꯥ
ꯑꯩꯈꯣꯏ ꯆꯠꯄꯁꯦ ꯀꯩꯅꯣꯗꯒꯤ ꯇ꯭ꯔꯦꯟ ꯇꯣꯡꯉꯅꯦꯕ ꯇ꯭ꯔꯦꯟꯗ ꯅꯤꯅꯤ ꯅꯤꯅꯤꯃꯨꯛ ꯇꯣꯡꯒꯅꯤ ꯇ꯭ꯔꯦꯟ ꯇ꯭ꯔꯦꯟ ꯇꯣꯡꯉꯒ ꯑꯗꯨꯝ ꯃꯐꯝꯗꯣ ꯑꯗꯨꯝ ꯌꯧꯔꯅꯤ ꯑꯗꯣ ꯃꯐꯝꯗꯣ ꯇ꯭ꯔꯦꯟꯒꯤ ꯏꯁꯇꯦꯁꯟꯗ ꯌꯧꯕꯒ ꯃꯈꯣꯏꯒꯤ ꯕꯁꯊꯧ ꯂꯥꯛꯑꯅꯦꯕ ꯃꯣꯏ ꯀ ꯀꯩꯅꯣꯒꯤ ꯃꯐꯝꯗꯨꯗꯒꯤ ꯃꯐꯝꯗꯨꯗꯒꯤ ꯀꯩꯅꯣꯗꯨꯅ ꯂꯧ ꯂꯥꯛꯑꯅꯤ ꯑꯗꯨꯒ
ꯇ꯭ꯔꯦꯟ ꯇꯣꯡꯕꯁꯤꯗꯤ ꯀꯥꯏꯗꯒꯤ ꯇꯣꯡꯗꯣꯏꯅꯣꯕ
ꯇ꯭ꯔꯦꯟ ꯊꯣꯡꯕꯁꯤꯗꯤ ꯍꯥꯏꯗꯤ ꯑꯩꯈꯣꯏ ꯁꯤꯗꯒꯤ ꯍꯧꯖꯤꯛꯇꯤ ꯃꯈꯥꯗ ꯆꯠꯄꯗꯤ ꯌꯥꯗꯦꯗꯅ ꯆꯠꯄꯗꯤ ꯌꯥꯗꯦꯗ ꯃꯊꯛꯇ ꯈꯔ ꯑꯃ ꯇꯠꯂꯒ
ꯑ ꯑꯩꯒꯤ ꯑꯣꯏꯅꯗꯤ ꯌꯨꯝ ꯃꯅꯥꯛꯇ ꯂꯩꯔꯦ
ꯑꯣ
ꯍꯜꯂꯣ
ꯇꯥꯏꯌꯦ ꯇꯥꯏꯌꯦ ꯍꯥꯏꯌꯣ
ꯑꯩꯒꯤ ꯑꯣꯏ ꯑꯩꯒꯤ ꯑꯣꯏꯅꯗꯤ ꯇ꯭ꯔꯦꯟ ꯀꯩꯅꯣꯁꯦ ꯌꯥꯝ ꯅꯛꯑꯦꯕ ꯍꯥꯏꯗꯤ ꯄꯨꯡ ꯑꯃꯃꯨꯛꯀꯤ ꯂꯝꯕꯤꯈꯛꯇꯅꯦꯕ ꯑꯩꯒꯤ ꯑꯣꯏꯅꯗꯤ ꯍꯥꯏꯗꯤ ꯌꯥꯝꯅꯛ‍ꯑꯦ ꯑꯩꯗꯤ ꯑꯗꯨꯅ ꯁꯩ ꯑꯗꯨꯝ ꯑꯩꯈꯣꯏ ꯌꯥꯝ ꯅꯛꯑꯦ
ꯑꯣ
ꯃꯈꯥ ꯂꯝꯕꯤ ꯃꯈꯥꯁꯨ ꯆꯠꯄꯗꯤ ꯌꯥꯔꯕꯅꯤ
ꯑꯣ ꯍꯣꯏ ꯍꯣꯏ ꯍꯣꯏ ꯑꯗꯨꯗꯒꯤ ꯆꯠꯇꯣꯏꯅꯦꯕꯀꯣ
ꯑꯗꯨ ꯗꯩ ꯑꯗꯨꯝ ꯇꯣꯡꯉꯅꯤ ꯄꯨꯡ ꯇꯔꯦꯠ ꯄꯨꯡ ꯇꯔꯦꯠꯀꯤ ꯄꯨꯡ ꯇꯔꯦꯠꯀꯤ ꯇ꯭ꯔꯦꯟ ꯇꯣꯡꯉꯅꯤ ꯑꯗꯨꯒ ꯅꯣꯡꯉꯥꯜꯂꯒ ꯄꯨꯡ ꯑꯅꯤ ꯃꯈꯥꯏꯗ ꯌꯧꯗꯣꯏꯕ ꯌꯥꯝ ꯅꯥꯛꯑꯦꯗ ꯅꯨꯡꯗꯥꯡ ꯅꯨꯡꯗꯥꯡꯗ ꯇ꯭ꯔꯦꯟ ꯇꯣꯡꯉꯅꯤꯗꯅ ꯑꯗꯨꯒ ꯑꯍꯤꯡꯗꯨꯃ ꯑꯗꯨꯝ ꯇꯨꯝꯕꯣꯏ ꯀꯩꯕꯣꯏꯗ ꯑꯗꯨꯝ ꯆꯠꯈ꯭ꯔꯅꯦꯕ ꯑꯩꯈꯣꯏ ꯂꯝꯕꯤꯁꯦ ꯑꯗꯨꯒ ꯅꯣꯡꯉꯥꯜꯂꯒ ꯌꯧꯔꯅꯤ
ꯑꯣ
ꯑꯗꯨꯅ ꯗꯨꯝ ꯌꯥꯝ ꯅꯨꯡꯉꯥꯏ ꯑꯥ ꯑꯗꯨꯅ ꯑꯩꯈꯣꯏꯗꯤ ꯌꯥꯝ ꯅꯨꯡꯉꯥꯏ ꯆꯠꯊꯣꯛ ꯆꯠꯁꯤꯟꯒꯤꯗꯤ ꯃꯐꯝ ꯃꯐꯝ ꯑꯃꯍꯦꯛꯇꯗ ꯆꯠꯂꯁꯨꯀꯣ ꯑꯩꯈꯣꯏꯗꯤ ꯌꯥꯝ ꯅꯨꯡꯉꯥꯏ
ꯎꯝ ꯑꯣ ꯍꯧꯖꯤꯛ ꯍꯧꯖꯤꯛꯇꯤ ꯀꯩꯅꯣꯗꯤ ꯀꯃꯥꯏꯅ ꯆꯥꯕ ꯊꯛꯄꯗꯤ ꯍꯧꯖꯤꯛꯇꯤ ꯀꯩ ꯏꯟꯁꯥꯡꯅ ꯈ꯭ꯋꯥꯏꯗꯒꯤ ꯍꯥꯎꯔꯤꯅꯣ ꯀꯩ ꯃꯊꯦꯜꯅ ꯈ꯭ꯋꯥꯏꯗꯩ ꯍꯥꯎꯔꯤꯅꯣ ꯍꯧꯖꯤꯛꯇꯤ
ꯍꯧꯖꯤꯛꯁꯦ ꯑꯩꯒꯤ ꯑꯣꯏꯅꯗꯤ ꯂꯐꯨ ꯏꯔꯣꯝꯕꯒꯨꯝꯕꯀꯣ ꯁꯤ ꯌꯥꯝ ꯍꯥꯎꯅꯦ ꯈꯜꯂꯦ ꯑꯗꯩꯗꯤ ꯍꯥꯏꯗꯤ ꯅꯣꯡ ꯆꯨꯕꯒꯤꯅꯤꯀꯣ ꯑꯩꯅ ꯍꯥꯏꯖꯦ ꯅꯨꯡꯁꯥ ꯁꯥꯔꯒꯗꯤ ꯑꯃꯨꯛ ꯁꯧꯒ꯭ꯔꯤꯒꯨꯝꯕꯁꯤꯅ ꯈꯔ ꯍꯦꯟꯕꯅꯦ ꯍꯥꯎꯕ
ꯆꯝꯅ ꯆꯥꯕꯁꯤꯅꯀꯣ ꯅꯨꯡꯁꯥ ꯆꯥꯔꯒ ꯅꯨꯡꯁꯥ ꯇꯞ ꯇꯅ ꯁꯥꯔꯒ ꯑꯩꯈꯣꯏꯒꯤ ꯊꯥꯎ ꯆꯥꯥꯁꯟꯕꯁꯤꯕꯨꯗꯤ ꯄꯨꯛ ꯅꯨꯡꯉꯥꯏꯇꯕꯅꯤ ꯏꯁꯥ ꯁꯥꯒꯠꯂꯒ ꯌꯥꯝꯅ ꯅꯨꯡꯉꯥꯏꯇꯕ ꯇꯨꯝꯕ ꯑꯣꯏ ꯀꯩ ꯑꯣꯏ ꯅꯨꯡꯉꯥꯏꯇꯕ ꯌꯥꯝ ꯅꯨꯡꯉꯥꯏꯇꯕꯅꯦ ꯊꯥꯎ ꯆꯥꯕꯁꯦ ꯑꯗꯨꯅ ꯀꯩꯅꯣꯒꯨꯝꯕꯁꯤꯅ ꯌꯥꯝ ꯅꯨꯡꯉꯥꯏꯕ ꯍꯦꯜꯂꯤ ꯑꯗꯨꯗꯒꯤ ꯏꯔꯣꯝꯕ ꯅꯣꯡ ꯆꯨꯕꯒꯨꯝꯕꯁꯦ ꯏꯔꯣꯟꯝꯕꯒꯨꯌꯝꯕ ꯑꯗꯩꯗꯤ ꯃꯆꯤꯒꯨꯝꯅ ꯀꯥꯡꯉꯧꯒꯨꯝꯕ ꯌꯥꯎꯕꯀꯣ ꯑꯗꯩ ꯈꯥꯃꯦꯟ ꯑꫭꯏꯒꯦꯔ ꯑꯃ ꯑꯣꯏꯒꯦꯔꯥ ꯀꯥꯡꯉꯧ ꯆꯅꯥ ꯑꯣꯏꯒꯦꯔꯥ ꯀꯩꯅꯣꯝ ꯌꯥꯎꯔꯒ ꯑꯗꯨ ꯃꯍꯥꯎ ꯂꯩ ꯊꯥꯎ ꯈꯤꯇꯪ ꯉꯧꯔꯒ ꯀꯩꯅꯣ ꯇꯧꯔꯁꯨ ꯌꯥꯏꯌꯦ ꯏꯟꯖꯥꯡ ꯊꯣꯡꯁꯨ ꯑꯩ ꯑꯗꯨꯝ ꯍꯥꯎꯕꯅꯤꯗ ꯌꯥꯝ ꯁꯥꯒꯠꯂꯛꯑꯒꯗꯤ ꯀꯩꯅꯣꯁꯦ ꯁꯧꯒ꯭ꯔꯤꯅꯦ ꯑꯩꯗꯤ ꯁꯧꯒ꯭ꯔꯤꯅ ꯃꯍ ꯍꯦꯅꯤ ꯁꯧꯒꯔꯤ ꯑꯃꯒ ꯑꯗꯩꯗꯤ ꯀꯥꯡꯉꯧ ꯑꯃꯒ ꯑꯗꯩꯗꯤ ꯑꯃꯦꯠꯄꯔꯥ ꯑꯗꯩꯗꯤ ꯏꯔꯣꯛꯕꯔꯥ ꯑꯁꯤ ꯌꯥꯎꯒꯔꯗꯤ ꯑꯁ ꯑꯩꯗꯤ ꯌꯥꯔꯦ
ꯑꯣ ꯍꯣꯏ ꯑꯆꯝꯕ ꯆꯥꯕꯅ ꯍꯥꯎꯋꯦ ꯍꯥꯏꯕꯗꯨꯅꯦꯕ ꯍꯧꯖꯤꯛꯀꯥꯟꯗ ꯁꯥꯕ
ꯃꯆꯝꯕ ꯆꯕꯅꯥ ꯍꯥꯎꯋꯦ ꯃꯥꯅꯤ ꯃꯥꯅꯤ ꯑꯍꯤꯡꯅꯒꯗꯤ ꯑꯃꯨꯛ ꯁꯥꯔꯤ ꯉꯩꯗꯅ ꯍꯥꯎꯋꯤꯗꯅꯀꯣ ꯅꯤꯡ ꯂꯝꯊꯥꯒꯨꯝꯕꯁꯤꯗꯤ ꯁꯥꯒꯨꯝꯕ ꯌꯥꯝ ꯆꯥꯅꯤꯡꯉꯤ ꯁꯥꯒꯨꯝ
ꯍꯣꯏ ꯍꯣꯏ ꯑꯗꯨꯅꯦ
ꯈꯥꯗꯤ ꯀꯩ ꯆꯥꯕꯤꯒꯦ ꯂꯣꯏ ꯆꯥꯕ꯭ꯔꯥ
ꯑꯩ ꯑꯗꯨꯝ ꯆꯥꯏ ꯑꯩꯁꯨ ꯑꯗꯨꯒ ꯀꯩꯅꯣꯒꯨꯝꯕꯗꯤ ꯌꯥꯝ ꯆꯥꯗꯦ ꯃꯈꯣꯡ ꯃꯔꯤ ꯄꯥꯟꯕꯒꯨꯝꯕꯗꯤ ꯌꯥꯝ ꯆꯥꯗꯦ ꯑꯗꯨꯒ ꯀꯩꯅꯣ ꯑꯇꯩꯗꯤ ꯑꯗꯨꯝ ꯆꯥꯔꯦ ꯍꯣꯏ ꯑꯗꯨ ꯀꯩꯅꯣ ꯇꯧꯔꯒꯦ ꯑꯩ ꯀꯩꯅꯣ ꯆꯥꯛ ꯑꯝꯇ ꯆꯥꯊꯣꯛꯈꯤꯒꯦ ꯑꯩꯁꯨ ꯆꯥꯛ ꯆꯥꯗ꯭ꯔꯤꯕꯑꯕꯀꯣ ꯑꯗꯨꯒ ꯑꯃꯨꯛ ꯀꯩꯅꯣ ꯇꯧꯔꯛꯀꯦ
ꯐꯔꯦ ꯑꯗꯨꯗꯤ ꯊꯝꯃꯒꯦꯀꯣ
ꯍꫭ ꯍꯣꯏ ꯐꯔꯦꯦ ꯐꯔꯦ